ꯇꯕ ꯎꯝ ꯑꯩꯥꯟꯕꯤꯃ ꯑꯦꯟꯖꯤ ꯁꯤ ꯌꯥꯎꯃꯤꯟꯅꯕ
ꯑꯥ
ꯃꯥꯗꯣ ꯎꯝ ꯃꯥꯁꯦ ꯁ ꯃꯣꯏ ꯃꯥꯅꯦ ꯑꯗꯨꯝ ꯃꯥꯗꯣ ꯑꯩꯈꯣꯏ ꯀꯦꯝꯦꯝ ꯆꯠꯈꯤꯕꯅꯦꯕ ꯃꯥꯁꯦ
ꯑꯣ ꯑꯣ ꯃꯁꯥ ꯅꯪꯅ ꯆꯠꯂꯦ ꯍꯥꯏꯗ꯭ꯔꯣ
ꯑ ꯀꯦꯁꯠ ꯒꯤ ꯁꯦꯂꯦꯛꯁꯟ ꯇꯧꯕ ꯆꯠꯈꯤꯕ ꯀꯦꯝ ꯆꯠꯄ ꯅꯠꯇꯦ ꯑ ꯗꯦꯝꯗꯨꯅꯦꯕ ꯌꯨꯅꯤꯠꯇ ꯑꯗꯨꯗ ꯃꯣꯏ ꯃꯥꯅ ꯃꯥꯗꯣ ꯐꯣꯟ ꯄꯥꯏꯈꯠꯂꯛꯇꯕ ꯑꯗꯨꯒꯤ ꯀꯥꯏꯖꯥꯠꯅꯣ ꯈꯪꯗꯕꯗꯣ ꯃꯥꯒꯅꯤ ꯑꯩ ꯑꯗꯨꯝ ꯑꯩꯒ ꯑꯗꯨꯝ ꯄꯨꯟꯅ ꯅꯝꯕꯔ ꯂꯩꯅꯕꯅꯦꯕ ꯃꯣꯏ ꯃꯥꯒ ꯑꯗꯨ ꯈꯤꯇꯪ ꯆꯠꯄ꯭ꯔꯥꯅ ꯀꯣꯜ ꯇꯧꯔꯛꯄ ꯑꯗꯨꯗ ꯃꯥ ꯀꯣꯜ ꯆꯠꯇꯦ ꯍꯥꯏꯕꯗꯛ ꯏꯃꯥꯟꯅꯕꯤ ꯑꯃꯗ ꯇꯧꯔꯒ ꯑꯃꯨꯛ ꯍꯥꯏꯈꯤꯕ
ꯎꯝ
ꯗꯦ ꯍꯥꯎ ꯅꯨꯡꯁꯥꯥꯁꯦ ꯌꯥꯝ ꯁꯥꯗ꯭ꯔꯣ ꯍꯧꯖꯤꯛꯀꯥꯟꯗꯤ ꯅꯨꯡꯁꯥꯁꯦ
ꯁꯥꯏꯌꯦ ꯀꯩꯅꯣ ꯉꯁꯤ ꯈꯔ ꯐꯕ꯭ꯔꯥ
ꯎꯝꯁꯅ ꯀꯥꯄꯥꯏ
ꯅꯣꯡ ꯃꯪꯉꯦꯕ ꯁꯣꯝꯗꯁꯨ ꯑꯁ ꯉꯔꯥꯡ ꯉꯔꯥꯡ ꯉꯔꯍꯥꯡ ꯉꯍꯥꯟꯒꯗꯤ ꯑꯗꯨꯝ ꯐꯝ ꯐꯝꯅ ꯑꯗꯨꯝ ꯁꯨꯃꯥꯏꯅ ꯐꯃꯨꯡꯗ ꯂꯩ ꯂꯩꯔꯤꯅꯦ ꯑꯗꯨꯝ ꯍꯨꯃꯥꯡ ꯆꯦꯟꯊꯔꯛꯄ ꯍꯥꯏꯇꯥꯔꯦ
ꯍꯣꯏ
ꯑꯩꯅ ꯑꯁꯥꯕꯨ ꯈꯔ ꯈꯥꯡꯕꯒꯤ ꯐ ꯉꯝꯕꯩ ꯐꯔꯅꯤ ꯈꯨꯠꯁꯥ ꯑꯃ ꯆꯥꯗꯦꯕꯨ
ꯑꯩꯁꯨ ꯈꯔ ꯈꯔꯗꯤ ꯉꯝꯃꯦ ꯑꯁꯥꯕ ꯈꯥꯕꯁꯦ ꯈꯥꯡꯕꯁꯦ ꯍꯥꯏꯗꯤꯅꯦ ꯑꯩꯅ ꯉꯝꯃꯤꯁꯤꯗ ꯀꯩꯒꯤꯅꯣꯗ ꯃꯈꯥꯗ ꯇꯨꯝꯕ ꯃꯤ ꯉꯝꯕ ꯃꯤ ꯂꯩꯁꯤꯅ
ꯑꯥ
ꯑꯗꯨ ꯑꯩ ꯉꯝꯗꯦꯕ ꯑꯩꯗꯤ
ꯎꯝ
ꯑꯗꯨꯅ ꯑꯗꯨ ꯍꯥꯏꯗꯤ ꯄꯨꯛꯁꯦ ꯑꯃ ꯒ꯭ꯌꯥꯁꯇ꯭ꯤꯛ ꯂꯩꯈꯠꯂꯛꯄꯗꯣ
ꯈꯪꯉꯦ ꯈꯪꯉꯦ
ꯑꯗꯨ ꯇꯧꯋꯦꯕ ꯑꯗꯨꯅ ꯑꯩ ꯑꯗꯨꯝ ꯑꯁꯥꯕ ꯑꯗꯨꯝ ꯃꯈꯩꯗꯤ ꯑꯗꯨꯝ ꯍꯥꯟꯅ ꯍꯣꯁꯇꯦꯜ ꯂꯩꯔꯛꯄ ꯀꯥꯟꯗ ꯑꯗꯨꯝ ꯈꯥꯡꯈꯤꯕꯗꯣ
ꯍꯣꯏ ꯑꯗꯨꯝ ꯐꯩꯖꯣ ꯑꯝꯨ ꯆꯟꯈꯤꯕꯅ ꯑꯗꯨꯝ
ꯎꯝ ꯎꯝ ꯍꯣꯏ ꯃꯈꯥ ꯑꯁ ꯑꯩ ꯍꯣꯔꯦꯟ ꯅꯨꯡꯉꯥꯏꯔꯗꯣꯏ ꯁꯔ ꯍꯧꯖꯤꯛ ꯈꯥꯡꯗꯦꯅ ꯐꯩꯗꯅ ꯈꯪꯈꯤꯕꯕꯗꯣ
ꯈꯗꯤꯉꯃꯦ ꯗꯣ ꯁꯥꯗꯤꯥꯏ
ꯁꯥꯏꯦ ꯁꯥꯏ ꯑꯩꯈꯣꯏꯁꯦ ꯁꯦꯁꯟꯁꯦ ꯀꯔꯝ ꯀꯥꯟꯗ ꯍꯧꯔꯛꯇꯧꯕ ꯃꯥꯜꯂꯦ
ꯎꯝ ꯀꯩꯅꯣ ꯇꯧꯗꯣꯏꯔꯝꯅꯤ ꯑꯦꯗꯃꯤꯁꯟ ꯇꯧꯗꯣꯏꯔꯝꯅꯤ ꯍꯟꯗꯛꯇꯤ
ꯑꯩꯈꯣꯏꯗꯥ ꯅꯣꯏ ꯁꯥꯔ ꯅꯣꯏ ꯀꯩꯝ ꯈꯜꯂꯨꯅꯣ ꯈꯂꯦ ꯍꯥꯏꯔꯛꯑꯦꯕꯀꯣ ꯍꯣꯁꯇꯦꯜꯒꯤꯁꯨ ꯄꯩꯁꯥ ꯊꯤꯗꯣꯏꯅꯦ ꯑꯗꯒꯤ
ꯏꯟꯀꯝ ꯏꯟꯀꯝ ꯍꯥꯞꯄꯗꯔ ꯀꯩꯅꯣꯝꯃ ꯄꯩꯁꯥ ꯇꯥꯕ ꯇꯧꯕ
ꯎꯝ ꯎꯝ ꯏꯟꯀꯝꯖ ꯑꯩꯈꯣꯏ ꯃꯃꯥꯡꯗꯤ ꯌꯥꯔꯗꯣꯏꯅꯤꯀꯣ
ꯌꯥꯔꯣꯏ ꯑꯗꯨꯗꯣ ꯏꯟꯀꯝꯗꯣ ꯂꯧꯕꯗꯅꯦ ꯎꯂꯦꯅ ꯃꯃꯥꯡꯂꯤꯅ ꯏ ꯏꯟꯀꯥꯝꯗꯣ ꯀꯌꯥ ꯍꯥꯞꯄꯤꯕꯁꯥ
ꯑꯁ ꯍꯥꯗꯥꯛ ꯂꯨꯄꯥ ꯂꯤꯁꯤꯡ ꯑꯃꯃꯥꯡꯒ ꯍꯥꯏꯅ ꯈꯦꯅꯩꯕꯤꯃ ꯑꯉꯥꯡꯈꯩꯒꯤ ꯗꯤꯒ ꯇꯧꯕꯗꯣ ꯗꯤꯒꯤ ꯃꯥꯗꯤ ꯏꯟꯀꯝ ꯂꯩꯇꯝꯅꯤꯅ ꯂꯨꯄꯥ ꯂꯤꯁꯤꯡ ꯑꯃ ꯍꯦꯜꯂꯒꯅꯦ
ꯎꯝ ꯀꯩꯅꯣ ꯇꯧꯕ꯭ꯔꯕ ꯅꯪꯒꯤ ꯏꯟꯀꯝ ꯃꯃꯥꯡ ꯇꯥꯟꯊꯣꯛꯏꯗꯅ
ꯑꯥ
ꯑꯗꯨꯗ ꯅꯪ ꯄꯩꯁꯥ ꯀꯌꯥ ꯍꯥꯞꯀꯦꯕ ꯃꯣꯏꯒꯤ ꯑꯦꯃꯥꯎꯟ ꯍꯥꯞꯄꯗꯣ
ꯈꯪ ꯀꯥꯎꯒ꯭ꯔꯦꯗ ꯑꯩ ꯅꯪ ꯍꯥꯞꯇꯕ꯭ꯔꯣꯃꯥ
ꯑꯩ ꯍꯥꯞꯄꯦꯕ ꯑꯩꯗꯤ ꯅꯥꯏꯇꯤ ꯀꯦꯅꯦꯕ ꯍꯥꯞꯄꯤꯗꯣ
ꯑꯥ
ꯏꯟꯀꯝꯗ ꯑꯦꯃꯥꯎꯟ ꯍꯥꯞꯄ ꯂꯩꯕꯗꯋꯦ
ꯄꯩꯁꯥꯗꯨꯔꯣ ꯅꯥꯏꯟꯇꯤ ꯀꯦ ꯍꯥꯞꯄꯦ
ꯑ ꯑꯗꯨꯗꯣ ꯍꯟꯇꯛ ꯂꯧꯕꯗꯁꯨꯅꯦ ꯁꯨꯝ ꯃꯐꯝ ꯃꯥꯟꯅꯗ ꯇꯥꯔꯒꯗꯤ ꯃꯤ ꯋꯥꯟ ꯂꯥꯛ ꯍꯥꯞꯄ ꯄꯒ ꯌꯥꯎꯕꯅꯦꯕ ꯑꯗꯨ ꯀꯩꯅꯣ ꯇꯧ ꯅꯥꯏꯟꯇꯤ ꯀꯦ ꯑꯗꯨꯝ ꯑꯣꯏꯍꯜꯂꯣ ꯍꯟꯗꯛ ꯂꯧꯕꯗꯨꯁꯨ
ꯑ ꯑꯁꯤ ꯄꯗꯤ ꯌꯥꯏ ꯑꯗꯣ ꯑꯝꯇ ꯑꯩ ꯃꯤ ꯑꯃꯥ ꯀꯣꯜ ꯇꯧꯔꯛꯑꯦ ꯑꯝꯇ ꯄꯥꯏꯒꯤꯒꯪ
ꯄꯥꯏꯌꯣ ꯄꯥꯏꯌꯣ ꯑꯣꯈꯦ ꯑꯣꯈꯦ ꯄꯥꯝꯖꯦꯜ ꯆꯥꯛꯂꯦ ꯊꯃꯣꯏꯁꯤꯅ ꯄꯥꯝꯖꯕꯒꯤ ꯄꯤꯕ ꯑꯆꯥꯛꯄ ꯊꯃꯣꯏꯗ ꯆꯦꯠꯅ ꯂꯥꯠꯆꯔꯨꯕ ꯀꯆꯤꯜ ꯃꯗ ꯃꯤꯠꯂꯨꯗꯒꯤ ꯄꯤꯔꯥꯡ ꯀꯥꯏꯅ ꯑꯣꯏꯕꯤꯔꯝꯂꯦ
ꯔꯥꯁꯤ
ꯍꯥꯎ
ꯑꯩꯗꯤ ꯀꯛꯇꯧꯕ ꯃꯥꯜꯂꯨꯔꯦ ꯀꯛꯇ ꯕꯥꯅꯦ
ꯇꯦꯠ ꯑꯍꯥ ꯀꯅꯥ
ꯍꯥꯥ ꯍꯧꯖꯤꯛꯀꯤꯗꯨꯔ
ꯑ
ꯑꯣ ꯍꯧꯖꯤꯛ ꯉꯁꯥꯏ ꯏꯃꯥꯟꯅꯕꯤꯗꯨꯅꯤꯗ ꯃꯥꯅ ꯊꯨꯕ ꯌꯥꯝ ꯃꯥꯟꯕ
ꯑ ꯑꯥ
ꯑꯗꯨꯏ
ꯑ
ꯏꯟꯀꯝꯗꯨ ꯀꯩꯗꯧꯏ ꯅꯪ ꯍꯧꯖꯤꯛ ꯗꯩ ꯔꯇ ꯍꯣꯗ꯭ꯔꯦ
ꯏꯟꯀ ꯃꯦꯟꯕꯗꯣ
ꯑ ꯅꯥꯏꯟꯇꯤ ꯊꯥꯎꯖꯟ ꯑꯣꯏꯂꯦ
ꯑ ꯍ ꯑꯗꯨ ꯅꯥꯏꯟꯇꯤ ꯊꯥꯎꯖꯟꯗꯣ ꯑꯗꯨꯗꯣ ꯍꯟꯗꯛ ꯂꯧꯕꯗꯁꯨ ꯑꯗꯨꯗꯣ ꯑꯣꯏꯍꯜꯂꯔꯦ
ꯑꯣꯏꯗꯣꯏꯅꯤ ꯑꯣꯏꯗꯣꯏꯅꯦ ꯀꯥꯏꯗꯒꯤ
ꯑꯗꯨꯗ ꯃꯥꯟꯅꯍꯧꯗ꯭ꯔꯗꯤ ꯑꯃꯨꯛ ꯍꯌꯦꯡ ꯑꯁ ꯑꯗꯨ ꯂꯧꯊꯣꯛꯄꯒꯤ ꯑꯃ ꯀꯩꯅꯣ ꯇꯝꯕꯗ ꯌꯥꯔꯣꯏ ꯌꯨꯝ ꯆꯠꯂꯤꯅꯦ ꯇꯧꯁꯦ ꯍꯥꯏꯗꯤ ꯑꯃꯨꯛ
ꯑꯗꯨ ꯑꯩ ꯍꯧꯖꯤꯛ ꯂꯧꯊꯣꯛꯎꯔꯒꯦ
ꯍꯥꯥ
ꯑꯣ ꯍꯧꯖꯤꯛ ꯂꯧꯊꯣꯛꯇꯕ ꯌꯥꯔꯣꯏꯅꯦ ꯍꯧꯖꯤꯛ ꯑꯃꯨꯛ
ꯌꯥꯔꯔꯣꯏ ꯑꯗꯨꯝ ꯑꯗꯨꯒꯤ ꯂꯧꯊꯣꯛꯄꯗꯨꯅ ꯑꯃꯨꯛ ꯃꯊꯪꯒꯤ ꯏꯁꯀꯣꯂꯥꯔꯁꯤꯞ ꯊꯟꯕꯒꯤ ꯑꯣꯏꯗꯣꯏꯅꯦꯕ
ꯑꯥ ꯑꯗꯨꯗꯤ ꯀꯔꯝ ꯀꯥꯟꯗꯅ ꯑꯗꯨꯗꯤ ꯑꯩ ꯑꯃꯨꯛ ꯒꯦꯝ ꯆꯠꯂꯨꯔꯒ ꯌꯥꯝ ꯍꯜꯂꯛꯄꯒꯤ ꯑꯣꯏꯅ ꯆꯞ ꯆꯥꯔꯅꯤ ꯂꯧꯊꯣꯛꯄꯁꯦꯀꯣ
ꯍꯣꯏ ꯑꯗꯨ ꯂꯧꯊꯣꯛꯑꯦ ꯌꯥꯔꯦ ꯑꯩꯁꯨ ꯍꯟꯗꯛ ꯌꯨꯝ ꯆꯠꯄ ꯂꯧꯊꯣꯛꯈꯤꯦ ꯇꯣꯏꯅꯦ
ꯍꯧꯖꯤꯛ ꯂꯧꯊꯣꯛꯄꯗꯣ ꯌꯥꯝ ꯇꯜꯂꯦꯕꯖꯤꯦ ꯑꯗꯨꯅ ꯑꯗꯨ ꯑꯦꯁꯕꯤ ꯃꯌꯥꯝ ꯄꯩꯁꯥꯃꯨꯛ ꯇꯤꯡꯗꯣꯏꯅꯤꯅꯦ
ꯃꯥ ꯈꯖꯅꯥ ꯊꯤꯔꯨꯔꯒ ꯎꯝ ꯅꯣꯏꯒꯤ ꯂꯧꯊꯣꯛꯄꯗꯣ ꯅꯪ ꯈꯖꯅꯥ ꯊꯤꯔꯒ ꯑꯇꯣꯞ ꯀꯝꯄꯨꯇꯔꯗ ꯆꯤꯡꯍꯟꯕꯤꯗꯣ ꯇꯧꯕ꯭ꯔꯥ ꯅꯠꯇ꯭ꯔ
ꯑꯥ ꯈꯁꯅꯥ ꯊꯔ
ꯄꯩꯁꯥ ꯀꯌꯥꯒ ꯆꯪꯏꯤ ꯏꯁꯀꯣꯂꯥꯔꯁꯤꯞ ꯂꯧꯊꯣꯛꯄꯗ ꯏꯁꯀꯣꯂꯥꯔꯁꯤꯞ ꯂꯩꯌꯦꯦ ꯑꯣ ꯕꯤ ꯁꯤ ꯂꯧꯊꯣꯛꯄꯗ
ꯈꯪꯗꯗꯤ ꯃ ꯀꯦꯃꯗꯨ ꯃꯌꯥꯝ ꯊꯦꯡꯅꯗꯅ ꯈꯪꯗꯦ ꯑꯩ ꯒ꯭ꯌꯥꯟ ꯃꯦꯟ ꯇꯥꯍꯧꯗ꯭ꯔꯦ ꯍꯟꯗꯛꯀꯤꯗꯨ
ꯑꯩꯈꯣꯏꯒꯤ ꯆꯪꯗꯣꯏꯁꯦ ꯏꯁꯀ꯭ꯋꯥꯔꯁꯤꯞ ꯊꯥꯖꯤꯟꯕꯗꯗꯤ ꯑꯣ ꯕꯤ ꯁꯤ ꯈꯛꯇ ꯅꯠꯇ꯭ꯔꯣ ꯆꯪꯉꯤꯗ
ꯃꯥ ꯑꯠꯇ ꯑ ꯏꯝ ꯈꯔ ꯃ ꯃꯥ ꯏꯀꯝ ꯈꯇꯔ ꯆꯪꯒꯤ ꯄ ꯗꯣꯃꯤꯁꯜ
ꯑꯗꯣ ꯃꯤꯁꯥꯜꯗꯤ ꯆꯪꯗꯕ ꯃꯥꯜꯂꯦ
ꯇꯣꯃꯤꯁꯥꯕꯅ ꯀꯩꯒꯤꯅꯣ ꯑꯩꯅ ꯂꯧꯊꯣꯛꯈꯤꯕꯗꯨꯕꯣ
ꯏꯟꯀꯝ ꯏꯟꯀꯝ ꯏꯟꯀꯝꯗꯤ ꯀꯩꯅꯣ ꯇꯧꯕꯗ ꯆꯪꯉꯦꯀꯣ ꯀꯩꯅꯣ ꯇꯧꯕꯗ
ꯑ
ꯑꯦꯠꯃꯤꯁꯟ ꯇꯧꯕꯩꯗꯣ ꯆꯪꯉꯅꯦꯕ ꯑꯗꯨꯝ ꯑꯗꯨꯒꯤꯗꯤ
ꯏ ꯏꯟ ꯀꯝꯗꯅꯦꯦ ꯀꯩꯒꯤꯗ ꯀꯝꯄꯜꯁꯔꯤ ꯆꯪꯉꯦꯕ ꯏꯁꯀꯣꯂꯔꯁꯤꯞꯀꯤꯗꯤ
ꯏꯟꯀꯝ ꯆꯪꯉꯦ ꯑꯣ ꯕꯤ ꯁꯤ ꯆꯪꯕ꯭ꯔꯥ
ꯑꯣ ꯕꯤ ꯁꯤ ꯑꯣ ꯕꯤ ꯁꯤꯗꯤ ꯈꯪꯕ꯭ꯔ ꯑꯩ ꯀꯥꯎꯋꯦꯕ
ꯑꯣꯕꯤꯁꯤ ꯆꯪꯗꯕ ꯃꯥꯜꯂꯦ ꯑꯩꯅ ꯆꯪꯕꯗ
ꯎꯝ ꯑꯩꯁꯨ ꯆꯪꯗꯣ ꯑꯗꯣ ꯆꯪꯉꯤꯁꯦ ꯀꯩꯒꯤꯅꯣ ꯈꯪꯕ꯭ꯔꯥ ꯑꯩꯈꯒꯤ ꯈꯛꯇꯗ ꯅꯦ ꯏꯟꯀꯝꯗꯁꯨ ꯌꯥꯝ ꯌꯦꯡꯕꯅꯦꯕ
ꯍꯣꯏ ꯍꯣꯏ
ꯑꯗꯨꯅ ꯏꯟꯀꯝꯗꯣ ꯌꯥꯝ ꯆꯥꯎ ꯇꯥꯔꯗꯤ ꯀꯩꯁꯨ ꯐꯪꯗꯕꯅꯦꯕ ꯈꯪꯕ꯭ꯔꯥ
ꯑꯥ
ꯑꯗꯨꯜꯥꯁ ꯈꯅꯦ꯭ꯔꯥ ꯎꯝ ꯏꯟꯀꯝ ꯂꯧꯊꯣꯛꯄꯒꯤ ꯑꯣꯏꯅ ꯑꯦꯃꯥꯎꯟꯁꯦ ꯍꯧꯖꯤꯛ ꯍꯧꯖꯤꯛꯀꯤ ꯑꯣꯏꯅ ꯅꯥꯏꯟꯇꯤ ꯀꯦ ꯂꯩꯕ ꯃꯥꯜꯂꯦ
ꯑꯣ
ꯍꯥꯏꯗꯤ ꯃꯈꯥ ꯃꯈꯥ ꯍꯥꯞꯅꯗꯕ ꯍꯥꯏꯗꯤ ꯃꯈꯥ ꯍꯥꯏꯗꯤ ꯑꯟꯗꯔ ꯅꯥꯏꯟꯇꯤ ꯀꯦ ꯍꯥꯏꯇꯥꯔꯦ ꯑꯗꯨ ꯍꯥꯞꯅꯗꯕꯧ ꯃꯥꯜꯂꯦꯕ
ꯑ ꯈꯪꯂꯤ
ꯁꯃꯥꯏꯅ ꯈꯟꯕꯁꯨ ꯃꯌꯥꯝꯅ ꯇꯥꯕꯁꯦꯀꯣ ꯅꯥꯏꯟꯇꯤ ꯍꯥꯞ ꯍꯥꯞꯄꯦ ꯅꯥꯏꯟꯇꯤ ꯍꯥꯞꯄꯦꯅ ꯑꯗꯨꯝ ꯍꯥꯏꯅꯩꯌꯦꯕ
ꯎꯝ
ꯃꯦ ꯀꯦ ꯆꯔ ꯑꯁꯦ
ꯐꯇꯤꯚ ꯐꯇꯤꯚ ꯐꯇꯤ ꯑꯗꯨꯝ ꯇꯔꯥ ꯐꯥꯗꯧꯔꯦ
ꯎꯝ ꯑꯌꯥ ꯂꯣꯏꯁꯒꯦ ꯁꯨꯨꯡ ꯇꯔꯛꯣ ꯅꯠꯇ꯭ꯔꯒ ꯍꯧꯖꯤꯛꯅꯦ ꯈꯪꯕ꯭ꯔꯥ ꯑꯩꯅ ꯅꯉꯣꯟ ꯊꯥꯔꯛꯈꯤꯕꯗꯣ ꯍꯥꯏꯗꯤ ꯅꯪꯅ ꯍꯧꯖꯤꯛ ꯀꯣꯜ ꯇꯧꯔꯤꯃꯤꯁꯦ ꯕꯤꯖꯤ ꯂꯩꯅ ꯍꯥꯏꯔꯛꯄꯗꯣ
ꯎꯝ
ꯑꯗꯨ ꯇꯧꯔ ꯇꯥꯔꯗꯤ ꯚꯥꯏ ꯁꯥꯅꯟ ꯁꯥꯅꯟ ꯇꯧꯁꯦ
ꯇꯧꯔꯣ ꯀꯥꯛꯑꯣ
ꯀꯥꯛꯑꯒꯦ ꯀꯣ
ꯇꯥꯔꯣ ꯀꯩꯅꯣ ꯇꯧꯔꯗꯤ ꯕꯤꯖꯤ ꯂꯩꯔꯗꯤ
ꯀꯩꯒꯤ